ꯍꯜꯂꯣ ꯇꯥꯕ꯭ꯔꯣ ꯇꯥꯗ꯭ꯔꯕꯣ
ꯇꯥꯔꯕ
ꯑꯣ ꯇꯥꯔꯦ ꯇꯥꯔꯦ
ꯑꯣ ꯀꯣꯗꯩꯅꯣ
ꯏꯁ ꯑꯗꯨ ꯍꯦꯛꯇ ꯍꯥꯏꯕ ꯌꯥꯕ꯭ꯔꯣ
ꯍ ꯏꯅꯦ
ꯀꯩꯗꯧꯔꯤꯒꯦ
ꯇꯕꯨꯗꯤ ꯣꯜ ꯃꯥꯔꯕꯅꯦ
ꯏꯁ ꯅꯪꯁꯨ ꯐꯨꯠꯕꯣꯜ ꯐꯦꯂꯣ
ꯃꯥꯅꯤꯅꯦ
ꯀꯔꯝꯕ ꯐꯦꯔ
ꯔꯐꯤ ꯇꯔꯖꯤ ꯍꯣꯔꯦꯟ ꯁꯥꯟꯅꯗꯣꯏꯗ
ꯑꯝ ꯕꯣꯜ ꯌꯦꯡꯕ ꯉꯥꯏꯕ ꯋꯥꯗ꯭ꯔꯣ
ꯑ ꯑꯗꯨꯦꯗ
ꯋꯥꯅꯤꯦꯅ ꯀꯥꯏꯅ ꯑꯁ ꯕꯣꯜꯗꯨꯕꯨ ꯄꯨꯡ ꯀꯌꯥꯗ ꯂꯩꯒꯦ
ꯆꯍꯤꯅꯦ ꯍ
ꯑꯩꯈꯣꯏꯁꯨ ꯌꯦꯡꯒꯦꯅ ꯉꯥꯏꯔꯤꯕꯅꯤ
ꯍ ꯑꯗꯨꯝ ꯌꯦꯡꯕ꯭ꯔꯥ ꯍꯥꯏꯁꯦ
ꯑꯗꯨꯝ ꯌꯦꯡꯅꯦꯦꯗ ꯉꯁꯤ ꯃꯦꯁꯤꯒꯤ ꯃꯦꯠꯁ ꯇꯥꯏ ꯍꯥꯏꯔꯏꯅꯦ ꯑꯗꯨꯒꯤ ꯁꯨꯝ ꯌꯦꯡꯒꯦ ꯇꯧꯕꯅꯤꯅ
ꯑꯗꯨꯒꯤ ꯐꯤꯔꯂꯥ
ꯃꯥꯅꯤꯅꯦ ꯑꯩꯈꯣꯏꯁꯦ
ꯃꯦꯁꯤꯒꯤ ꯐꯦꯦ
ꯁ ꯄꯅ
ꯍꯣꯏ
ꯀꯩꯅ ꯆꯦ
ꯑꯩꯈꯣꯏ ꯉꯁꯤ ꯉꯥ ꯆꯥꯏꯑ ꯑꯩꯈꯣꯏ ꯏꯅꯦꯅ ꯃꯥ ꯊꯕꯛ ꯆꯠꯄꯗ ꯍꯜꯂꯛꯄꯗ ꯂꯩꯔ ꯎꯔꯛꯄ ꯑꯗꯨꯗ ꯆꯥꯏ ꯅꯪꯗꯤ ꯀꯔꯤ ꯀꯩꯗ ꯆꯥꯔꯦ
ꯏꯔꯣꯟꯝꯕ ꯑꯣꯏꯅ
ꯑꯣ ꯀꯅꯥꯅ ꯂꯣꯜꯂꯤ
ꯏꯃꯥꯟ
ꯍꯥꯥꯎꯕ꯭ꯔꯣ
ꯍ ꯃꯒꯤꯕ ꯀꯥꯏꯅ
ꯑꯥ
ꯁꯤꯗ ꯆꯪꯉꯛꯄ ꯀꯌꯥꯝ ꯀꯨꯏꯔꯒꯦ
ꯍꯥꯥ
ꯁꯤ ꯄꯥꯏꯕ ꯀꯌꯥꯝ ꯀꯨꯏꯔꯒꯦ
ꯀꯨꯏꯗ꯭ꯔꯤꯗ ꯑꯩꯗꯤ ꯉꯔꯥꯡꯗꯣ ꯑꯗꯨ ꯐꯛꯇꯧ ꯉꯥꯏꯔꯤ
ꯑꯣ ꯃꯩꯇꯩꯉꯩꯅ ꯏꯕꯗꯣ ꯅꯨꯡꯉꯥꯏꯕ꯭ꯔꯥ
ꯈꯪꯗꯦ ꯑꯩꯗꯤ ꯀꯣꯛ ꯉꯥꯎꯋꯦ ꯍꯥꯏꯕ ꯑꯗꯣ ꯄꯥꯕ ꯊꯣꯛꯇꯕꯅꯤꯅꯅꯦ ꯉꯥꯡꯕ ꯉꯥꯡ ꯁꯛꯄ ꯍꯥꯏ ꯍꯩꯖꯔꯁꯨ ꯑꯗꯨꯝ ꯄꯥꯕꯗꯤ ꯊꯣꯛꯀꯦꯕ ꯑꯗꯨꯗ ꯀꯣꯛ ꯉꯥꯎꯕꯁꯤꯗꯤ ꯏꯃꯥ ꯏꯕꯦꯝ ꯋꯥ
ꯀꯅꯥꯅ ꯏꯗꯨꯗꯤꯦ
ꯍꯥꯥ
ꯀꯅꯥꯅ ꯏꯕꯤ
ꯏꯗꯦꯗꯀꯣꯏꯣꯏꯗꯤ
ꯐꯣꯟ ꯇꯧꯕꯗ ꯑꯣꯏꯅ ꯂꯩꯔꯦꯕ
ꯎꯝ ꯅꯪꯗꯤ ꯄꯥꯕ ꯊꯣꯛꯑꯝꯒꯅꯤꯅꯦ
ꯊꯣꯏꯗ ꯍꯣꯏꯕꯗꯤ ꯇꯝꯃꯛꯄꯅꯤꯅ
ꯃꯥꯅꯦ ꯑꯩꯈꯣꯏꯗꯤ ꯉꯥꯡ ꯉꯥꯡꯕ ꯍꯩꯖꯕꯒꯤ ꯋꯥ ꯈꯛꯇꯅꯤꯗ ꯄꯥꯕꯒꯗꯤ ꯊꯣꯛ ꯇ꯭ꯔꯦ
ꯑꯥ
ꯑꯗꯨ ꯌꯦꯡꯕꯒ ꯏꯁ ꯇꯨꯝꯒꯦ ꯇꯧꯋꯦ
ꯑꯗꯨ ꯃꯣꯏꯒꯤ ꯂꯦꯡꯒ꯭ꯋꯦꯖ ꯇꯣꯉꯥꯟ ꯇꯣꯉꯥꯟ ꯂꯩꯗꯨ ꯈꯜꯂ ꯌꯥꯗ꯭ꯔꯣ
ꯑꯝ
ꯃꯩꯇꯩꯅ ꯑ ꯅꯠꯇꯕꯁꯨ ꯂꯩꯗꯅ
ꯍꯦꯔꯥ ꯑꯗꯨꯗꯤ ꯑꯩ ꯍꯩꯖꯗꯦꯗ ꯑꯗꯨꯒꯨꯝꯕꯗꯨꯗꯤ
ꯃꯣꯏ ꯆꯪꯉꯛꯄ ꯀꯥꯟꯗ ꯈꯜꯍꯟꯕꯅꯦꯕ ꯂꯦꯡꯒ꯭ꯋꯦꯖꯀꯤ ꯏꯪꯂꯤꯁꯀꯤ ꯍꯤꯟꯗꯤꯒꯤ ꯑꯗꯨꯝꯃꯒꯤ
ꯅꯪ ꯀꯥꯎꯕꯣ
ꯀ
ꯎꯪ ꯀꯔꯁꯨ ꯍꯥꯏꯗꯦ ꯅꯪ ꯉꯁꯤ ꯀꯩꯀꯩ ꯊꯕꯛ ꯆꯠꯀꯦ
ꯆꯠ ꯉꯁꯥꯏ ꯀꯥ ꯆꯠꯂꯨꯨꯔꯦ ꯍꯒ
ꯀꯩ ꯀ꯭ꯂꯥꯁ
ꯍꯀꯟ ꯇ
ꯀꯔꯤ ꯋꯥ
ꯑꯦꯀꯥꯎꯟꯇꯦꯟꯒꯤ
ꯅꯪ ꯎꯝ ꯁ꯭ꯀꯨꯀꯥꯔꯤꯕꯣ
ꯀ ꯅ ꯑꯦꯣꯟ ꯇꯦꯟꯒꯤ ꯍꯥꯏꯕꯅꯦ
ꯑꯣ ꯑꯣ ꯑꯣ ꯑꯩꯗꯣ ꯁꯦꯔꯥꯟ ꯇꯨꯔꯥꯟ ꯇꯥꯔꯨꯔꯦ ꯐꯩꯅꯦ ꯄꯨꯡ ꯀꯌꯥꯗ ꯆꯠꯄ
ꯑꯗꯨ ꯑꯗꯨꯁꯨ ꯌꯅꯤꯗꯗꯦ ꯍꯜꯂꯦ ꯑꯗꯨꯗꯩꯗꯤ ꯐꯣꯇꯣ ꯏꯗꯤꯇꯤꯡꯗꯨꯗꯒꯤꯩ ꯇꯧꯔꯦ
ꯑ ꯑ ꯅꯨꯡꯇꯤꯒꯤ ꯆꯠꯄ꯭ꯔꯥ
ꯎ ꯊꯀꯦ
ꯎꯝ ꯑꯣꯐ ꯂꯩꯇꯦ
ꯁꯟꯗꯦ ꯁꯟꯗꯦ ꯑꯣ
ꯑꯣ ꯑꯁ ꯑꯦꯀꯥꯎꯟ ꯑꯦꯀꯥꯎꯟꯗꯨꯕꯨ ꯂꯧꯕ ꯅꯨꯡꯉꯥꯏꯕ꯭ꯔꯅꯦ ꯕꯣꯔꯤꯡ ꯌꯥꯝ ꯊꯨꯗ꯭ꯔꯥ
ꯑꯦ ꯑꯩꯗꯤ ꯑꯗꯨꯝ ꯀꯣꯂꯦꯖꯀꯤ ꯀꯩꯒꯤ ꯂꯧꯕ ꯅꯠꯇꯦꯗꯅ ꯀꯣꯂꯦꯖꯀ ꯂꯣꯏꯕ꯭ꯔꯥ ꯀꯩꯅꯣꯒꯤ ꯇꯧꯕꯅꯦ ꯕꯦꯡꯀꯤ ꯀꯩꯀꯩ ꯈꯔ ꯊꯥꯒꯦꯅ
ꯍꯣꯏꯅꯦ ꯑꯗꯨ ꯅꯀꯣꯛꯀꯥꯗ ꯏꯆꯥꯏ ꯆꯥꯏꯗ꯭ꯔꯣꯕ
ꯑꯦ ꯀꯩꯗꯧ ꯆ ꯍꯥꯏꯗꯣꯏꯅꯤꯣ
ꯑꯁ ꯅꯪꯗꯤ ꯌꯥꯝ ꯍꯩꯩꯅ ꯑꯗꯨꯗꯤ
ꯃꯤꯁꯂ ꯋꯥꯔꯤ ꯆ ꯑꯗꯨꯕꯨꯗꯤ
ꯎ ꯅꯪ ꯑꯁ ꯋꯥꯔꯤ ꯁꯥꯟꯅꯕꯗ ꯅꯪ ꯂꯥꯏꯔꯤꯛ ꯌꯥꯝ ꯍꯥꯏꯔꯝꯗꯧ ꯃꯥꯜꯂꯦꯕꯣ
ꯑꯥꯏꯇ ꯍꯥꯏꯣꯏꯇ ꯅꯦꯁꯀ ꯇꯅꯦꯦ
ꯏꯁ ꯑꯗꯨꯕꯨꯅꯤꯅꯦ ꯂꯥꯏꯔꯤꯛ ꯍꯩꯕ ꯍꯥꯏꯁꯦ
ꯎꯝ
ꯑꯣꯏꯔꯛꯑꯣ ꯑꯣꯏꯔꯣ ꯕꯦꯡꯒꯤ ꯃꯦꯅꯦꯖꯔ ꯕꯦꯡꯒꯤ ꯃꯦꯅꯦꯖꯔ ꯀꯥꯏꯗ ꯑꯣꯏꯔꯣ ꯑꯩꯈꯣꯏ ꯅꯪꯉꯣꯟꯗ ꯃꯇꯦꯡ ꯅꯤꯕ ꯂꯥꯛꯑꯒꯦ
ꯀꯂꯦꯖ ꯑꯣꯏꯒꯔꯥ
ꯎꯝ
ꯀꯩ ꯐꯂꯦꯁ
ꯑꯁꯤꯒꯤ ꯀꯣꯅꯨꯡ ꯃꯃꯥꯡꯒꯤꯗꯣ ꯀꯪ ꯀꯣꯂ ꯐ ꯄꯠꯇꯗꯏꯗꯤ
ꯍꯟꯗꯛꯀꯤ ꯊꯥꯛꯁ ꯀꯌꯥꯝ ꯇꯧꯈ꯭ꯔꯕ
ꯃꯥꯏꯕꯦꯝꯃꯩꯕꯨꯡꯉꯣ ꯑꯗꯨꯕꯨ ꯍꯦꯛꯇ ꯍꯥꯏꯕ ꯌꯥꯕ꯭ꯔꯣ
ꯍꯗ ꯉꯥꯏꯔꯤꯦꯅ ꯈꯪꯗꯦ ꯁꯤꯗ ꯑꯗꯨꯁꯨ ꯄꯟꯕ ꯌꯥꯗꯦ ꯁꯤꯗ ꯑꯗꯨꯁꯨ ꯄꯟꯕ ꯌꯥꯗꯦ ꯍꯥꯏꯕ꯭ꯔꯥ
ꯃꯥꯏꯕꯤ ꯃꯥꯏꯕꯣ ꯅꯪ ꯉꯁꯤ ꯈꯛꯇꯪ ꯍꯧꯕ꯭ꯔꯥ
ꯑꯩ ꯉꯔꯥꯡ ꯅꯍꯥꯟꯗꯒꯤ
ꯑꯁ ꯂꯣꯏꯔꯦꯍꯦ ꯑꯗꯨꯗꯤ
ꯃꯥꯟꯅꯅꯤꯅꯦ ꯆꯞ ꯃꯥꯟꯅꯅꯤꯅꯦ ꯑꯗꯨ ꯃꯇꯝꯗꯣ ꯑꯩꯗꯤ ꯋꯥꯔꯤ ꯁꯥꯕꯗꯨ ꯌꯥꯝꯗ꯭ꯔꯤꯌꯦ ꯑꯗꯨꯒꯤꯅꯦ
ꯎꯝ
ꯍ
ꯅꯪꯒꯤ ꯐꯣꯟꯒꯤ ꯚꯥꯏꯕ꯭ꯔꯦꯁꯟꯗꯨꯗꯤ ꯀꯜꯂꯍꯦ ꯀꯅꯥꯅꯣꯁꯦ ꯊꯥꯔꯛ ꯀꯃꯠꯇ ꯌꯦꯡꯉꯣꯅꯦ
ꯀꯩꯅꯣꯒꯤꯅꯦ ꯋꯥ ꯈꯪꯉꯅꯤ ꯈꯪꯉꯅꯤ ꯎꯔꯦ ꯎꯔꯦ
ꯑꯣ ꯑꯣ
ꯑꯗꯨꯗꯨꯒꯤꯗꯤ ꯉꯍꯥꯟ ꯄꯥꯜꯂꯛ ꯇꯞꯄ ꯑꯗꯨꯗꯨꯒꯤꯅꯤꯗ
ꯀꯅꯥꯅ
ꯃꯣꯏꯒꯤ ꯃꯤꯒꯤ ꯀꯩꯅꯣ ꯑꯗꯨꯒꯨꯝꯕꯒꯤ ꯄꯟꯕꯗꯨ ꯑꯗꯤ ꯀꯥꯏꯗꯦ ꯈꯣꯠꯇꯦ ꯍꯥꯏꯕ ꯃꯤ ꯃꯃꯤꯡ ꯄꯟꯕꯒꯨꯝꯕ ꯂꯣꯀꯦꯁꯟ ꯄꯟꯕꯗꯣ ꯑꯗꯨꯗꯤ ꯌꯥꯗꯦꯅ ꯍꯥꯏꯕꯅꯦꯕ ꯎ
ꯑ ꯃꯤ ꯑꯣꯏꯗꯤꯦ
ꯌꯨꯅꯤꯚꯔꯁꯦꯜ ꯑꯣꯏꯕ ꯋꯥꯗꯣ ꯑꯗꯨꯝꯕ ꯄꯟꯕ ꯌꯥꯗꯦꯅ
ꯑꯣ ꯑꯗꯣ ꯅꯪ ꯉꯁꯤ ꯕ ꯕꯣ ꯉꯥꯏꯒꯅꯤ ꯍꯥꯏꯕ
ꯑꯥ
ꯑꯗꯨꯗꯤꯕꯨ ꯉꯥꯏꯃꯤꯟꯅꯔꯁꯦꯅꯦ
ꯌꯥꯏ ꯌꯥꯏ
ꯌꯥꯏ ꯌꯥꯏ ꯍꯥꯏꯔꯒ ꯑꯃꯨꯛ ꯍꯥꯟꯅ ꯇꯨꯝꯕꯤ ꯑꯗꯨꯗ꯭ꯔꯕ
ꯃꯣꯏꯌꯦꯦ
ꯑꯩꯁꯨ ꯉꯁꯤ ꯈꯛꯇꯅꯦꯅ ꯕꯣꯜ ꯌꯦꯡꯗꯣꯏꯁꯦ ꯉꯁꯤ ꯈꯛꯇ ꯑꯩꯁꯨ ꯌꯦꯡꯊꯣꯛꯀꯦꯅ ꯇꯧꯕꯅꯤꯗ
ꯀꯅꯥ ꯀꯅꯥ ꯃꯤꯒꯤ ꯌꯥꯝ ꯌꯝꯒꯦ
ꯑꯥꯎ ꯑꯩꯈꯣꯏ ꯏꯆꯦ ꯑꯃꯒ ꯌꯦꯡꯗꯣꯏꯅꯦ
ꯑꯣ
ꯅꯪꯗꯤ ꯀꯅꯥꯉ ꯑꯩ ꯏ ꯑꯗꯨꯔ ꯍꯣꯏ ꯑꯩ ꯂꯩꯌꯦꯗꯤ
ꯔꯦꯟꯇ ꯂꯩꯔꯒ ꯆꯠꯄꯅꯦꯕ
ꯑꯝ
ꯀꯌꯥꯝ ꯀꯨꯏꯔꯒ ꯔꯌꯦꯦꯟꯇ ꯂꯩꯔꯛꯄꯅꯤꯦ
ꯁ꯭ꯀꯨꯏꯜꯦꯗ ꯑꯩꯅ ꯀ꯭ꯂꯥꯁ ꯇꯦꯟ ꯂꯣꯏꯕꯒ ꯑꯗꯨꯝ ꯂꯩꯔꯤꯗ
ꯇꯨ ꯊꯥꯎꯖꯟ ꯀꯌꯥꯗ ꯊꯥꯒꯦ ꯇꯦꯟ
ꯑꯩ ꯀ꯭ꯂꯥꯁ ꯇꯦꯟ ꯊꯥꯕꯗꯣ ꯇꯨ ꯊꯥꯎꯖꯟ ꯇ꯭ꯋꯦꯟ ꯇ ꯐꯣꯔꯗꯔ ꯊ꯭ꯔꯤꯗꯔ ꯀꯥꯎꯕ ꯀꯥꯎꯈ꯭ꯔꯦꯗ
ꯇ꯭ꯋꯦꯟꯇꯤ ꯐꯣꯔ ꯇ꯭ꯋꯦꯟꯇꯤ ꯊ꯭ꯔꯤꯗꯕ
ꯎꯝ ꯅꯠꯇ ꯅꯠꯇ ꯅꯠꯇꯥꯎꯗꯤ ꯀꯥꯎꯕꯨ ꯀꯕꯦ ꯀꯣꯚꯤꯠꯀꯤ ꯃꯇꯝ ꯑꯣꯏꯔꯤꯕꯅꯤ
ꯀꯣꯚꯤꯗꯀꯤ ꯃꯇꯝ
ꯎꯝ
ꯑꯍꯥꯟꯕꯒꯤꯔ ꯑꯅꯤꯁꯨꯨꯕꯒꯤꯔꯥ
ꯑꯅꯤ ꯁꯨꯕꯒꯤ ꯑꯣꯏꯔꯝꯒꯅꯤ
ꯑꯅꯤꯦ ꯇ ꯊ꯭ꯤꯒ ꯇꯨꯒ ꯑꯗꯨꯏꯗ ꯋꯥꯟ ꯇ꯭ꯋꯦꯟꯇꯤ ꯇꯨ ꯇ꯭ꯋꯦꯟꯇꯤ ꯊ꯭ꯔꯤ
ꯑ ꯑ ꯃꯥꯅꯤ ꯃꯥꯅꯤ
ꯑꯩꯈꯣꯏꯅꯠꯇꯗꯤ ꯑꯅꯤ ꯑꯍꯨꯝꯃꯨꯛ ꯍꯥꯡꯂꯦ ꯑꯗꯨꯗꯤ
ꯎꯝ
ꯍꯧꯖꯤꯛ ꯀꯣꯂꯦꯖ ꯇꯧꯔꯤꯅꯦꯕ ꯑꯗꯨꯅ ꯑꯗꯨꯑꯣꯏꯗꯤ ꯍꯧꯖꯤꯛ ꯀꯣꯂꯦꯖ ꯂꯧꯒꯤꯕꯨꯗꯤ ꯑꯃꯨꯛ ꯍꯦ ꯑꯍꯨꯝ ꯃꯥꯏꯚꯥꯔ
ꯎꯝ ꯎꯝ ꯑꯗꯅ ꯄꯣ ꯑꯗꯨꯅꯕꯨ ꯂꯥꯏꯔꯤꯛ ꯍꯩ ꯍꯥꯏꯕꯅꯤꯅꯦ
ꯌꯦ ꯍꯅꯣ ꯅꯣꯏ ꯃꯌꯥꯝ ꯂꯩꯔꯤꯗꯤ ꯃꯇꯝ
ꯑ ꯃꯇꯝ ꯆꯠꯄꯁꯦ ꯈꯪꯗꯕꯅꯤꯍꯦ
ꯃꯥꯡꯍꯟꯒꯅꯨ ꯑꯗꯨꯑꯣꯏꯗꯤ
ꯎꯝ ꯑꯩꯈꯣꯏꯗꯤ ꯃꯥꯡꯍꯟꯗꯦꯗ
ꯑꯗꯨꯅꯦꯃ ꯍꯪꯒꯅ
ꯁꯤꯟꯕ ꯃꯤꯅꯤꯗ ꯑꯩꯈꯣꯏꯁꯨ ꯅꯪ
ꯑꯗꯨꯅ ꯑꯍꯤꯡ ꯕꯣꯜ ꯉꯥꯏꯗꯣꯏꯅꯦꯅ
ꯍꯣꯏ ꯅꯪ ꯐꯥꯗꯣꯛꯁꯨ ꯌꯦꯡꯕ ꯀꯩꯁꯨ ꯀꯥꯏꯗꯦꯗ ꯎꯝ ꯃꯦꯁꯤꯒꯤꯗꯣ ꯍꯟꯗꯛꯀꯤꯁꯤꯅ ꯃꯥꯒꯤ ꯂꯥꯁ ꯃꯦꯠꯁ ꯑꯣꯏꯔꯅꯤ ꯍꯥꯏꯕꯗꯨꯅꯦ
ꯂꯥꯁꯅꯤ ꯑꯁꯦꯥꯏ ꯅꯣ ꯂꯥꯁ ꯃꯥꯜꯊ ꯀꯥꯏ ꯀꯅ ꯂ ꯊꯃꯤꯁꯦ
ꯑꯩꯈꯣꯏꯗꯤ ꯀꯩꯝ ꯈꯪꯗꯦ ꯑꯗꯨ ꯃꯇꯇꯥꯡꯗꯣ ꯑꯗꯨꯝ ꯃꯣꯏꯒꯤ ꯑꯔꯣꯏꯕ ꯑꯣꯏꯔꯤꯅ
ꯍꯣꯏ ꯑꯔꯣꯏꯕꯅꯤ ꯃꯤ ꯁꯤꯗ ꯅꯠꯇꯦꯗ ꯑꯌꯥꯝꯕꯅ ꯉꯥꯛꯇꯅꯤ
ꯈꯪꯗꯦ ꯌꯦꯡꯍꯧꯔꯒꯦ ꯑꯩꯗꯤ ꯃꯥꯒꯤ ꯕꯤꯛ ꯐꯦꯟ ꯑꯣꯏꯕꯅꯤꯅ ꯌꯦꯡꯍꯧꯔꯒꯦ ꯒꯦꯗꯅꯤ ꯇꯧꯔꯤꯁꯦ